ꯇꯥꯏꯑꯦ
ꯀꯩꯗꯧꯔꯤꯅꯣ
ꯀꯩꯁꯨ ꯇꯧꯗꯤꯌꯦ ꯍꯤꯞꯄꯤꯌꯦ ꯑꯩꯍꯥꯛ ꯉꯁꯥꯏꯗꯣ ꯑꯗꯨꯝꯕ ꯇꯨꯝꯕ ꯍꯧꯒꯠꯂꯒ ꯏꯔꯨꯕ ꯂꯣꯏꯔꯒ ꯍꯤꯞꯆꯔꯤ
ꯑꯦ ꯌꯥꯝ ꯇꯨꯝꯒꯜꯂꯤꯅ ꯅꯪꯗꯤ
ꯇꯨꯝꯅꯤꯡꯉꯛꯄꯁꯤꯕꯨ ꯅꯨꯡꯊꯤꯗ ꯇꯨꯝꯕ ꯌꯥꯝ ꯍꯩꯅꯕꯗꯣ
ꯑꯩꯅ ꯑꯌꯨꯛꯇꯨꯁꯨ ꯊꯦꯡꯅ ꯍꯧꯒꯠꯂꯦ ꯑꯗꯨꯒ
ꯇꯤꯁ ꯊ ꯂꯩꯇꯦꯦ ꯄꯨꯡ ꯇꯔꯦ ꯇꯅꯤ
ꯄꯨꯡ ꯇꯔꯦꯠꯇꯪ ꯊꯦꯡꯗ꯭ꯔꯣ
ꯎꯝ ꯄꯨꯡꯨꯡ ꯉꯅ ꯍꯧꯒꯠꯂꯒ ꯀꯩꯗꯧꯗꯣꯏꯕ
ꯂꯩꯁꯥꯕꯤꯅꯕꯨ ꯄꯨꯡ ꯇꯔꯦꯠꯇ ꯍꯧꯒꯠꯄ
ꯂꯩꯩꯁꯥꯕꯤ ꯅꯗ꯭ꯔꯤ ꯋꯥꯠꯂꯤ
ꯏ ꯃꯑꯣꯡꯗꯤ ꯂꯩꯁꯥꯕꯤ ꯃꯑꯣꯡ ꯌꯥꯝ ꯇꯧꯔꯒ
ꯏꯁ ꯀꯥꯏꯗ ꯂꯩꯁꯥꯕꯤꯒꯤ ꯃꯑꯣꯡ ꯇꯧꯕꯅꯣ ꯎꯔꯕꯣ ꯅꯨꯃꯤꯠ ꯑꯅꯤꯅ ꯎꯔꯕꯣ ꯑꯩꯁꯦ
ꯎ ꯅꯪ ꯆꯍꯤꯗꯣꯗꯤ ꯈꯪꯗꯦ ꯑꯗꯨꯕꯨ ꯅꯧꯅꯑꯣꯡꯗꯣ
ꯍꯥꯥꯇꯅ ꯍꯕ ꯀꯩꯗꯧꯔꯤꯒꯦ
ꯁꯨꯝꯅꯦꯄꯒꯂ ꯑꯣꯏꯇ
ꯉꯔꯥꯡꯒꯤ ꯃꯣꯃꯣꯗꯨꯕꯨ ꯍꯥꯎꯕ꯭ꯔꯣ
ꯍꯥꯎꯇꯕ ꯃꯥꯜꯂꯦ ꯅꯣꯛꯑꯦ ꯏꯁ ꯄꯛꯇꯦ ꯍꯥꯎꯔꯝꯃꯣꯏ
ꯑꯗꯨꯕꯨꯗꯤ ꯆꯥꯕ ꯐꯪꯕꯤꯌꯦ ꯑꯩ
ꯑꯝ
ꯊꯦꯡꯃꯟꯈ꯭ꯔꯕꯀꯣ ꯑꯩꯈꯣꯏ ꯑꯕꯣꯛ ꯈꯗꯤ
ꯀꯩꯅꯣ ꯇꯧꯔꯤꯔꯣ
ꯍꯣꯏ ꯐꯨꯠꯂꯒ ꯇꯧꯅꯦ ꯑ ꯑꯗꯨ ꯑꯕꯣꯛꯈꯣꯏꯗ ꯇꯨꯝꯕꯅꯤꯅꯀꯣ ꯀꯨꯏꯅ ꯂꯥꯡꯕꯗ ꯌꯥꯗ꯭ꯔꯦꯕ ꯑꯍꯟꯁꯤꯡ ꯂꯩꯕꯒꯤ
ꯎꯝ ꯀꯅꯥꯒꯤ ꯀꯅꯥꯅ ꯑꯌꯨꯛ ꯀꯩꯗꯧꯕ
ꯑꯌꯨꯛꯇ ꯆꯥꯗꯅꯗꯤ ꯊꯝꯕꯅꯦ ꯑꯗ ꯑꯩꯗꯣ ꯑꯃꯨꯛ ꯀꯕꯣꯛ ꯑꯩꯈꯣꯏꯗ ꯇꯨꯝꯗꯕꯤꯗ ꯌꯨꯝꯗ ꯇꯨꯝꯕ ꯆꯠꯂꯨꯔꯕ
ꯇꯨꯝꯕ ꯄꯦꯟꯗꯕꯩ ꯇꯨꯝꯁꯤꯠ ꯐꯥꯗꯕꯩ ꯃꯥꯅꯤ
ꯑꯩ ꯍꯛꯆꯥꯡ ꯅꯨꯡꯉꯥꯏꯇꯕ ꯈꯔ
ꯏꯁ ꯍꯥꯏꯖꯤꯟ ꯂꯩꯁ ꯌꯦꯡꯉꯣ
ꯁꯤ ꯑꯃ ꯁꯦꯝꯕꯗ ꯑꯩꯉꯦꯀꯣ ꯑꯗꯨ ꯍꯥꯎꯇꯦꯕ ꯑꯗꯨꯒꯤ ꯆꯥꯁꯨ ꯆꯥꯅꯤꯡꯗꯦꯗ
ꯎꯝ ꯍꯥꯎꯗꯦꯕ ꯇꯟꯨꯅ ꯁꯦꯝꯃ ꯆꯥꯎ ꯀꯩꯅꯣ ꯁꯤꯡꯖꯨꯒ ꯇꯧꯔꯒ ꯑꯗꯨꯗꯤ ꯍꯥꯎꯕꯅꯦ ꯃꯣꯔꯣꯛ ꯈꯔ ꯁꯥꯍꯜꯂꯒ
ꯏꯁꯁ ꯅꯪꯁꯦ ꯍꯥꯎꯕ ꯃꯑꯣꯣꯟꯗꯤ ꯊꯤꯟꯅ ꯈꯪꯂꯝꯃꯤꯍꯦ
ꯑꯥ ꯌꯥꯝ ꯈꯪꯕꯨꯅꯦ ꯆꯥꯕꯗ ꯉꯥꯎꯖꯩꯌꯦ
ꯅꯃꯛ ꯇꯕ ꯑꯗꯨ
ꯈꯪꯗꯔꯗ ꯀꯌꯥꯝ ꯆꯥꯕ ꯉꯝꯕ꯭ꯔꯥ ꯅꯍꯥꯟ ꯆꯥꯕꯕꯨꯗꯤ ꯑꯍꯨꯝ ꯐꯥꯎꯗꯤ ꯁꯨꯔꯦꯗ ꯌꯥꯝ ꯆꯥꯗꯦꯗ ꯑꯗꯨ ꯅꯨꯃꯤꯠꯇꯤ ꯇꯪ ꯈꯔ ꯀꯟꯕꯒꯤ ꯇꯣꯠꯄꯗ ꯏꯁꯤꯡꯗꯣ ꯐꯖꯅ ꯀꯩꯅꯣ ꯇꯧꯗꯕꯩ ꯇꯟꯗꯣ ꯀꯜꯂꯦꯕꯗꯨꯅ ꯍꯥꯎꯗꯕ ꯁꯤꯡꯖꯨꯗꯨ ꯇꯨ ꯃꯣꯔꯣꯛ ꯁꯥꯗꯕ
ꯑꯁ ꯅꯪꯁꯦ ꯃꯔꯣꯛ ꯌꯥꯝ ꯆꯥꯒꯟꯕ꯭ꯔꯥ
ꯍꯣꯏ ꯃꯣꯔꯣꯛ ꯌꯥꯝ ꯆꯥꯏ ꯑꯩꯗꯤ
ꯎꯝ ꯇꯧꯅꯨꯀꯣ ꯃꯣꯔꯣꯛ ꯌꯥꯝ ꯆꯥꯅꯨꯀꯣ
ꯅꯨꯡꯇꯤꯒꯤꯅꯦ ꯃꯣꯔꯣꯛ ꯌꯥꯎꯗ꯭ꯔꯗꯤ ꯇꯥꯕ ꯍꯩꯇꯦ ꯍꯥꯎꯗꯦ
ꯎꯝ
ꯃꯩꯁꯂꯥꯛ ꯇ ꯍꯦꯜꯂꯣ ꯑꯣ ꯃꯔꯛ ꯃꯔꯛꯇ ꯅꯪꯒꯤ ꯃꯈꯣꯟꯁꯦ ꯆꯞꯄꯦ ꯀꯩꯗꯧꯔꯒꯦ
ꯑꯣ
ꯍꯧꯥꯎꯖꯤ ꯁꯨ ꯆꯞꯦ ꯇꯣ ꯍꯥꯥ
ꯎꯝ
ꯇꯥꯗ꯭ꯔꯦ ꯍꯜꯂꯣ
ꯑꯣ
ꯍꯥꯥ
ꯇꯥꯕ꯭ꯔꯣ
ꯇꯥꯏ ꯇꯥꯏ ꯅꯪꯒꯤꯗꯅꯦ ꯋꯥꯅꯤꯀꯣ ꯑꯩꯒꯤ ꯅꯠꯇꯦꯀꯣ
ꯑꯩꯗꯣ ꯁꯣꯝꯗ ꯀꯩꯅꯣ ꯇꯧꯕ ꯂꯩꯕ ꯅꯦꯠꯋꯥꯛꯁꯨ ꯌꯥꯗꯦꯕꯀꯣ ꯑꯩꯈꯣꯏꯒꯤꯗꯣ ꯑꯩꯅ ꯂꯩꯕꯗꯣ ꯑꯀꯨꯠꯄꯗ ꯂꯩꯕꯒꯤꯀꯣ
ꯎꯝ
ꯅꯦꯠꯋꯥꯛꯇꯣ ꯈꯔ ꯅꯨꯡꯉꯥꯏꯇꯕ ꯍꯥꯏꯇꯥꯔꯦ
ꯎꯝ ꯑꯁꯤꯗꯁꯨ ꯉꯔꯥꯡ ꯅꯨꯡꯗꯥꯡꯗꯒꯤ ꯑꯌꯨꯛ ꯅꯨꯡꯊꯤꯟ ꯐꯥꯎꯗꯤ ꯌꯥꯗꯕꯅꯦ ꯑꯩ ꯇꯨꯝꯕ ꯍꯧꯒꯠꯂꯛꯄꯗ ꯌꯥꯔꯝꯃꯦ
ꯑꯣ ꯉꯔꯥꯡ ꯅꯨꯡꯗꯥꯡ ꯅꯦꯠꯋꯥꯛ ꯌꯥꯗꯦ
ꯉꯔꯥꯡ ꯅꯨꯡꯗꯥꯡ ꯅꯦꯠꯋꯥꯛ ꯌꯥꯗ꯭ꯔꯦ ꯄꯨꯡ ꯇꯔꯥꯗꯥ ꯇꯨꯝꯃꯦ
ꯎꯝ ꯅꯨꯡꯗꯥꯡꯗꯗꯤꯀꯣ ꯍꯥꯏꯕꯗꯤ ꯃꯤ ꯑꯌꯥꯝꯕꯅ ꯄꯥꯏꯅꯕꯅꯤꯅ ꯅꯦꯠꯋꯥꯛꯗꯨ ꯌꯥꯝ ꯌꯥꯒꯟꯗꯕꯅꯦ
ꯎꯝ ꯈꯨꯟꯥꯟꯗ ꯑꯣꯏꯕꯩ ꯅꯦꯠꯋꯥꯛꯁꯦ ꯌꯥꯝ ꯅꯨꯡꯉꯥꯏꯇꯦꯗ
ꯎꯝ ꯉꯁꯤ ꯅꯪ ꯇꯨꯝꯃꯤꯗꯣ ꯍꯣꯔꯦꯟ ꯅꯨꯡꯗꯥꯡꯗꯤ ꯑꯃꯨꯛ ꯇꯨꯝ ꯌꯥꯒꯗ꯭ꯔꯥ
ꯇꯨꯝꯒꯅꯤ ꯍꯣꯏ
ꯑꯁ ꯅꯪꯗꯤ ꯇꯨꯝꯕꯗ ꯉꯥꯎꯖꯩꯍꯩ ꯍꯥꯏꯗꯨꯅꯤꯅꯦ
ꯇꯨꯝꯅꯤꯡꯉꯤꯗ ꯑꯩꯗꯤ ꯑꯗꯨꯝ ꯉꯟꯅ ꯆꯥꯛꯇꯨ ꯆꯥꯊꯣꯛꯑꯅꯤ ꯑꯗꯨꯗꯤ ꯇꯨꯝ ꯅꯤꯡꯉꯛꯑꯅꯤ ꯀꯩꯗꯧꯔꯤꯒꯦ
ꯎꯝ ꯏꯔꯕ ꯇꯣꯛꯒ ꯏꯔꯨꯕ ꯂꯣꯏꯔꯒ ꯃꯄꯥꯟꯗ ꯁꯨꯝ ꯂꯦꯞꯄꯝꯕꯅꯤꯗ
ꯎꯝ ꯑꯩꯁꯨ ꯉꯁꯥꯏ ꯐꯖꯅ ꯇꯨꯝꯃꯦ ꯑꯗꯨ ꯈꯣꯏꯕꯅ ꯑꯁ ꯍꯧꯒꯠꯂꯨ ꯊꯦꯡꯉꯦ ꯍꯥꯏꯌꯦ ꯑꯥ ꯑꯥ ꯑꯗꯨꯗ ꯍꯧꯒꯠꯗꯦ ꯑꯩꯈꯣꯏ ꯏꯃꯥ ꯃꯨꯛ ꯆꯪꯉꯦ ꯑꯗꯨꯗꯩ ꯂꯍꯧꯒꯠꯂꯦ ꯍꯦꯛ ꯍꯩꯒꯠꯂꯒ ꯂꯨꯔꯦ
ꯇꯥꯏ
ꯅꯪꯒꯤ ꯅꯦꯋꯥꯛ ꯑꯃꯨꯛ ꯌꯥꯗ꯭ꯔꯦ
ꯆꯥꯛ ꯌꯦꯟꯁꯥꯡ ꯀꯥ ꯊꯣꯡꯒꯦ ꯍꯥꯏꯕ
ꯑꯩꯈꯣꯏ ꯃꯥꯅ ꯊꯣꯡꯂꯤ ꯍꯧꯖꯤꯛ
ꯎꯝ ꯅꯪꯗꯤ ꯌꯥꯝ ꯅꯨꯡꯉꯥꯏꯅ ꯑꯗꯨꯗꯤ
ꯑꯁ ꯑꯩ ꯌꯥꯝ ꯇꯟꯕ ꯃꯤꯅꯤ
ꯅꯪ ꯑꯗꯨ ꯍꯥꯏꯔꯒ ꯂꯣꯛ ꯈꯨꯒꯦ ꯇꯧꯋꯤꯍꯦ
ꯏꯁ ꯄꯛꯇꯦ ꯌꯥꯝ
ꯁꯦꯡꯕ
ꯂꯧ ꯆꯠꯂꯣ ꯅꯪꯁꯨ ꯌꯨꯝꯗꯨ ꯁꯨꯝ ꯂꯦ
ꯏꯁ ꯑꯩꯗꯤ ꯉꯁꯤ ꯂꯥꯎ ꯆꯠꯂꯦꯅ ꯑꯗꯨꯒ ꯍꯜꯂꯛꯄꯗ ꯉꯥꯏꯔꯤꯅ
ꯑꯩꯁꯨ ꯍꯌꯦꯡ ꯌꯥꯔꯗꯤ ꯂꯧ ꯆꯠꯀꯅꯤ ꯀꯧꯔꯛꯇ꯭ꯔꯗꯤ ꯆꯠꯂꯣꯏ
ꯑꯦ ꯑꯦ ꯑꯦ ꯑꯦ ꯑꯗꯨ ꯑꯗꯨ ꯇꯟꯕ ꯅꯪꯅ ꯇꯨꯝꯕꯗꯥ ꯉꯥꯎꯖꯕ ꯅꯪꯅ ꯀꯃꯥꯏꯅ ꯂꯧ ꯒꯥꯆꯠꯇꯣꯏꯕ
ꯍꯌꯦꯡ ꯑꯩꯈꯣꯏ ꯂꯧ ꯃꯆꯥꯗꯣ ꯑꯥ ꯀꯩ ꯍꯥꯏꯅꯤ ꯍꯥꯏꯕ ꯍꯩꯇꯦ
ꯑꯗꯨ ꯑꯣꯏꯔꯗꯤꯀꯣ ꯅꯪꯀꯣ ꯅꯪ ꯂꯧ ꯆꯠꯂꯗꯤ ꯑꯩ ꯄꯩꯁꯥ ꯄꯤꯒꯦ
ꯏꯁ ꯑꯁꯦꯡꯕ
ꯆꯠꯇ꯭ꯔꯥꯗꯤ ꯅꯪ ꯄꯤꯕ ꯇꯥꯕ ꯍꯣꯏꯅꯦ ꯍꯣꯏꯅꯦ
ꯑꯦ ꯆꯠꯂꯂꯣꯏꯔꯦ ꯀꯩꯅꯣꯗꯨꯗꯤ ꯑꯩꯈꯣꯏꯒꯤ ꯂꯧ ꯆꯠꯂꯗꯤ ꯆꯠꯀꯅꯤ ꯃꯤꯒꯤ ꯂꯧꯗꯤ ꯍꯩꯇꯦꯍꯦ ꯃꯤꯅ ꯌꯦꯡꯕꯗ ꯃꯤꯠ ꯅꯥꯒꯅꯤ
ꯑꯗꯨꯗꯤ ꯅꯪꯅꯕꯨ ꯆꯠꯂꯒ ꯊꯕꯛꯀ ꯁꯨꯔꯗꯤꯀꯣ ꯑꯗꯨꯒ ꯉꯟꯇ ꯍꯜꯂꯛꯄ ꯌꯥꯗꯦ ꯃꯤ ꯂꯣꯟꯕ ꯑꯃ ꯍꯜꯂꯛꯑ ꯀꯥꯟꯗ ꯍꯜꯂꯛꯇꯣꯏꯕ ꯅꯪꯁꯨ
ꯏꯁ ꯃꯤ ꯂꯣꯏꯅꯃꯛ ꯍꯜꯂꯛꯑꯀꯥꯟꯗ ꯍꯜꯂꯛꯛꯇꯗꯤ ꯑꯩꯗꯤ ꯏꯊꯟꯗ ꯀꯩꯗꯧꯕ ꯌꯥꯏ ꯍꯜꯂꯑꯦ ꯠꯇꯕ ꯑꯗꯨ ꯑꯗꯨꯅꯕꯨ ꯍꯦꯟꯅ ꯇꯜꯂꯤ ꯏꯊꯟꯗ ꯍꯜꯂꯛꯑꯒ ꯊꯕꯛ ꯇꯧꯗꯣꯏꯁꯤ ꯍꯌꯦꯡ ꯈꯪꯗꯦ ꯆꯠꯄ ꯆꯠꯇꯕ ꯍꯣꯏꯣꯔꯦꯟꯅ ꯈꯪꯒꯅꯤ ꯀꯅꯥ ꯀꯅꯥ ꯆꯠꯇꯣꯏꯅꯣ ꯔꯧ ꯃꯊꯛꯇ ꯂꯧꯕꯨꯛ ꯂꯧꯕꯨꯛ ꯃꯆꯥ
ꯈꯅꯥꯎ ꯌꯥꯝ ꯅꯥꯏꯅ ꯑꯩꯗꯣ
ꯎꯝ ꯏꯁꯤꯡ ꯑꯁꯥꯕ ꯊꯛꯆꯜꯂꯣ
ꯍꯣꯏ ꯇꯤꯟ ꯌꯣꯠꯄ ꯐꯥꯎ ꯅꯨꯡꯉꯥꯏꯇꯦꯕꯀꯣ
ꯎꯝ
ꯍꯤꯗꯥꯛ ꯆꯥꯔꯁꯨꯔ ꯈꯪꯗ
ꯆꯥꯔꯣ ꯉꯟꯅ ꯆꯥꯊꯣꯛꯑꯣ ꯌꯥꯝ ꯅꯥꯗ꯭ꯔꯤꯉꯩꯗ
ꯅꯥꯗꯧ ꯑꯩꯗꯣ ꯈꯖꯤꯛ ꯈꯖꯤꯛ ꯇꯧꯔꯁꯨ ꯍꯤꯗꯥꯛ ꯆꯥꯕꯗꯤ ꯐꯠꯇꯦꯕꯀꯣ
ꯑꯝ
ꯑꯗꯨꯒꯤꯅꯤ ꯍꯤꯗꯥꯛ ꯆꯥꯒꯟꯕ ꯃꯤꯗꯣ ꯐꯠꯇꯦꯕ
ꯑꯣ ꯀꯩꯒꯤꯅꯣ ꯍꯤꯗꯥꯛ ꯆꯥꯒꯟꯕ ꯃꯤꯗꯣ ꯐꯠꯇꯦ ꯍꯥꯏꯁꯅꯣ
ꯍꯥꯏꯗꯤ ꯍꯌꯦꯡ ꯋꯥꯏꯅꯦ ꯀꯩꯅꯣ ꯈꯤꯇꯪ ꯅꯥꯔꯛꯑꯁꯨ ꯍꯤꯗꯥꯛ ꯆꯥꯗꯗꯤ ꯐꯔꯔꯣꯏꯕꯀꯣ
ꯑꯣ ꯑꯩꯗꯤ ꯈꯪꯖꯗꯤꯌꯦ ꯑꯣ
ꯑꯩꯈꯣꯏ ꯍꯛꯆꯥꯡ ꯌꯥꯝ ꯁꯣꯛꯄꯅꯦ ꯍꯤꯗꯥꯛ ꯆꯥꯔꯤꯗꯣ ꯍꯥꯏꯕꯗꯤ ꯌꯥꯝꯅ ꯇꯣꯏꯅ ꯆꯥꯔꯛꯑꯗꯤ ꯍꯥꯏꯕ
ꯑꯣ ꯈꯪꯗꯦꯗ ꯑꯩꯗꯤ
ꯎꯝ ꯈꯔ ꯈꯔ ꯑꯉꯥꯡ ꯑꯣꯏꯔꯤꯅꯪ
ꯑꯩꯗꯤ ꯑꯩꯗꯤ ꯍꯤꯗꯥꯛ ꯆꯥꯕ ꯌꯥꯝ ꯄꯜꯂꯦ ꯒꯨꯂꯤ ꯀꯩꯀꯥ ꯇꯥꯕꯗꯣ
ꯎꯝ ꯑꯣꯏꯔꯝꯗꯧ ꯃꯥꯜꯂꯦ ꯅꯪ
ꯎꯝ
ꯎꯝ
ꯅꯍꯥꯟ ꯚꯤꯇꯥꯃꯤꯟꯁꯨ ꯊꯥ ꯑꯃ ꯊꯥ ꯑꯍꯨꯝꯒꯤꯅꯦ ꯂꯩ ꯂꯩꯕꯗꯣ ꯆꯥꯕ ꯉꯝꯅꯦ ꯍꯦꯛꯇ ꯀꯥꯎꯋꯦ ꯌꯨꯝꯗ ꯂꯩꯔꯗꯤ ꯆꯥꯏꯑꯕꯀꯣ ꯑꯩꯈꯣꯏꯃ ꯕꯕꯥꯍꯣꯏꯅ ꯆꯥꯔꯣ ꯍꯥꯏꯕ ꯃꯇꯝꯗ ꯅꯤꯡꯁꯤ ꯃꯣꯏꯅ ꯍꯥꯏꯕꯤꯔꯨꯗꯤ ꯆꯥꯔꯦ ꯅꯠꯇ꯭ꯔꯗꯤ ꯀꯥꯎꯍꯔꯅꯤ ꯇꯟꯕꯒ ꯀꯥꯎꯕꯒ
ꯍꯛꯇ ꯀꯥꯕꯃꯤꯔꯅꯪꯁꯨ
ꯎꯝ ꯃꯅꯦ ꯍꯣꯏ ꯀꯁ ꯌꯥꯗꯦ ꯕꯔꯥ ꯀꯥꯔꯤ
ꯗꯗꯥꯥꯛꯂ ꯆꯈ
ꯑ ꯉꯁꯤꯗꯤ ꯑꯃꯨꯛ ꯇꯟ ꯑꯃꯨꯛ ꯁꯦꯝꯃꯣ ꯆꯥꯔꯣ
ꯅꯪ ꯅꯪꯅ ꯇꯝꯕꯤꯗꯤ
ꯑꯩꯌꯨ ꯑꯩꯁꯨ ꯇꯟ ꯁꯦꯝꯃꯒ ꯆꯥꯅꯤꯡꯉꯦ ꯑꯗꯨꯕꯨ ꯇꯛꯅꯕꯒ ꯑꯗꯨ ꯂꯩꯇꯕ
ꯑꯩꯈꯣꯏꯗꯤ ꯀꯣꯏꯁꯨ ꯂꯩꯇꯦꯗ ꯇꯛꯄꯗꯣ ꯀꯩꯅꯣ ꯑꯗꯨꯝ ꯀꯩꯅꯣꯗ ꯇꯥꯛꯄꯅꯤꯗ ꯎꯄꯥꯛ ꯑꯃꯒꯨꯝꯗ ꯊꯝꯃꯒꯀꯣ
ꯑꯗꯨꯒ ꯆꯥꯛꯍꯥꯎꯗꯣ
ꯎꯝ
ꯑꯗꯨꯁꯨꯣ ꯒ꯭ꯔꯥꯏꯟꯗꯔꯗ ꯐꯖꯅ ꯀꯩꯅꯣ ꯇꯧꯔꯒ ꯇꯥꯛꯑꯒ ꯄꯥꯎꯗꯔ ꯑꯣꯏꯍꯜꯂꯒ
ꯑꯗꯨꯗ ꯒꯥꯏꯗꯔꯗ ꯇꯧꯕ ꯁꯔꯨꯛꯇꯤꯀꯣ ꯑꯗꯨ ꯑꯗꯨꯗ ꯇꯧꯕ ꯁꯨꯔꯨꯗꯤ ꯀꯩꯅꯣꯗ ꯁꯨꯕꯗꯣ ꯑꯗ ꯐꯖꯅ ꯁꯨꯈꯥꯏꯔꯗꯀꯣ ꯑꯗꯨꯅ ꯍꯥꯎꯕ ꯍꯦꯜꯂꯦ
ꯁꯨꯗꯔꯕꯗꯨꯗꯤ
ꯑꯩ ꯅꯍꯥꯟꯗꯣ ꯐꯖꯅ ꯁꯨꯕꯤ ꯅꯦꯕ ꯑꯗꯨ ꯆꯥꯛꯍꯥꯎꯗꯣ ꯑꯗꯨ ꯇꯟ ꯁꯦꯝꯕꯅꯦꯕ ꯑꯗꯨꯒ ꯆꯥ ꯐꯪꯗꯕ ꯋꯥꯅꯤ
ꯇꯟ ꯁꯦꯝꯕꯁꯨ ꯍꯧꯋꯦ ꯑꯗꯨ ꯑꯣꯏꯔꯁꯨ ꯑꯩꯒꯤꯗꯤ ꯌꯣꯝꯃꯒ ꯐꯨꯠꯄꯗꯣ
ꯎꯝ
ꯑꯗꯨ ꯍꯦꯟꯅ ꯄꯥꯝꯃꯦ ꯆꯤꯅꯤꯀꯥ ꯀꯩꯅꯣꯒꯤ ꯄꯥꯎꯗꯔꯒ ꯍꯥꯞꯄꯒ ꯍꯥꯎꯔꯅꯤ
ꯎꯝ ꯅꯣꯡꯃ ꯆꯥꯃꯤꯟꯅꯁꯨ ꯑꯗꯨꯗꯤ
ꯅꯪꯅ ꯇꯣꯝꯗ ꯆꯥꯇꯣ
ꯑꯦ ꯅꯪ ꯆꯥꯅꯤꯡꯉꯤ ꯍꯥꯏꯔꯒ ꯃꯤ ꯅꯨꯡꯁꯤꯅ ꯀꯧꯕꯤꯔꯒ
ꯀꯧꯕꯤꯔꯅꯨ ꯅꯪ ꯌꯨꯝ ꯂꯥꯛꯄ ꯌꯥꯝ ꯉꯝꯃꯗꯣ
ꯑꯩ ꯂꯧꯕ ꯂꯥꯛꯀꯅꯦ ꯑꯗꯨꯕꯨꯗꯤ ꯍꯦꯜꯂꯀꯣꯠꯇꯔꯒ
ꯍꯥ ꯂꯩꯖꯗ ꯂꯩꯗꯕꯗꯣ
ꯂꯩꯥꯏꯅꯥ ꯅꯪ ꯅꯪꯒꯤꯗꯃꯛ ꯍꯥꯏꯔꯗꯤ ꯑꯗꯨꯝ ꯂꯩ ꯀꯃꯥꯏ ꯂꯥꯛꯇꯦ
ꯃꯩ ꯂꯥꯛꯇꯦ ꯉꯁꯥꯏꯅ ꯃꯨꯠꯈꯤꯕꯗꯣ ꯅꯨꯡꯊꯤꯤꯟꯗ
ꯕꯇꯔꯤ ꯈꯥꯔꯛ ꯑꯣꯔꯥ
ꯐꯥꯔꯛꯇ꯭ꯔꯁꯨ ꯌꯥꯅꯤ ꯑꯩꯈꯣꯏꯒꯤꯁꯨ ꯂꯩ ꯐꯣꯟ ꯆꯥꯔꯖ ꯇꯧꯕꯗꯤ ꯌꯥꯔ